ꯇꯥꯕ꯭ꯔꯣ
ꯇꯥꯕꯔꯣ ꯇꯥꯕꯔꯣ
ꯇꯥꯏ ꯇꯥꯏ ꯇꯥꯏ
ꯎꯝ ꯀꯩꯗꯧꯔꯤꯅꯣ
ꯐꯝꯃꯤꯅꯦ ꯅꯪꯗꯤ
ꯑꯩꯁꯨ ꯐ ꯐꯝꯃꯤꯌꯦ ꯀꯅꯥ ꯀꯅꯥ ꯂꯩꯕꯔꯣ
ꯑꯁ ꯀꯩꯅꯣ ꯌꯥꯝ ꯇꯥꯏꯌꯦ ꯅꯪꯒꯤꯗꯣ ꯑꯣꯐ ꯊꯝꯃꯣ
ꯑꯩ ꯑ ꯃꯦꯏꯁ ꯂꯥꯛꯄꯒꯤ
ꯑꯧ ꯊꯝꯃꯣꯗꯣ ꯑꯣꯐ ꯊꯝꯃꯣ
ꯎꯝ ꯎꯝ ꯎꯝ ꯅꯪꯗꯤ ꯀꯔꯤ ꯀꯔꯤ ꯇꯧꯕꯔꯣ
ꯑꯩ ꯑꯗꯨꯝ ꯀꯩꯁꯨ ꯇꯧꯗꯦꯗ ꯀꯅꯥ ꯀꯅꯥ ꯂꯩꯔꯤꯅꯣ
ꯑꯩ ꯏꯅꯥꯎꯅꯨꯄꯥꯒ ꯑꯩꯒ ꯅꯪ ꯅꯆꯦꯒ ꯂꯩꯕꯔꯣ
ꯑꯥꯎ ꯏꯆꯦꯒ ꯂꯩꯌꯦ ꯑꯩ
ꯑꯇꯩꯗꯤ ꯇꯨꯝꯈꯔ꯭ ꯕꯣ
ꯑꯥꯎ ꯐꯃꯨꯡꯗ ꯍꯤꯞꯂꯒ ꯂꯩꯑꯦ
ꯃꯥꯗꯤ ꯃꯁꯥꯗꯣ ꯈꯔ ꯐꯔꯕ ꯎꯝ
ꯑꯁ ꯈꯪꯗꯦꯗ ꯅꯣꯡꯃ ꯅꯣꯡꯃꯒꯤꯅꯦ ꯍꯌꯦꯡꯉꯁꯤ ꯌꯥꯝ ꯐꯔꯒ ꯍꯌꯦꯡ ꯑꯃꯨꯛ ꯊꯣꯛꯑꯗꯤ ꯃꯀꯣꯛ ꯑꯃꯨꯛ ꯆꯤꯛꯀꯅꯤ ꯅꯍꯥꯟ ꯀꯩꯅꯣ ꯍꯤꯗꯥꯛ ꯀꯥꯞꯄꯤꯕꯒꯤ ꯑꯃꯨꯛ ꯅꯥꯏ ꯍꯥꯏꯕꯅꯦ
ꯎꯃ ꯑꯣ ꯍꯤꯗꯥꯛ ꯀꯥꯞꯄ꯭ꯔꯣ ꯀꯩꯗꯧꯉꯩ
ꯉꯔꯥꯡꯗꯣ ꯀꯥꯞꯄ ꯃꯥꯜꯂꯦ ꯍꯣꯏ ꯉꯔꯥꯡ ꯀꯥꯞꯄꯤ ꯃꯥ
ꯆꯦꯛꯀꯞ ꯆꯠꯄꯔꯣ
ꯑꯥꯎ ꯆꯠꯂꯒ ꯌꯥꯝ ꯅꯥꯏ ꯍꯥꯏꯌꯦ ꯑꯅꯤꯔꯛ ꯀꯥꯞꯈ꯭ꯔꯦ ꯃꯥꯗꯣ ꯑꯅꯤ ꯁꯨꯕꯒꯤꯅ ꯅꯥꯏ ꯍꯥꯏ
ꯑꯉꯥꯡꯗꯨ ꯎꯝ ꯊꯥ ꯀ꯭ꯌꯥ ꯂꯦꯞꯄꯒ ꯆꯠꯄ꯭ꯔꯥ
ꯀ꯭ꯔꯤꯍꯥꯢꯕ
ꯊꯥ ꯀ꯭ꯌꯥ ꯀ꯭ꯌꯥ ꯂꯦꯞꯄꯒ ꯆꯠꯄ꯭ꯔꯣ ꯆꯦꯛꯀꯞꯇꯣ
ꯈꯪꯗꯦꯗ ꯑꯩ ꯅꯪꯗꯤ ꯌꯨꯝ ꯄꯥꯟꯗ꯭ꯔꯤꯀꯣ
ꯌꯨꯝ ꯄꯥꯟ ꯗ꯭ꯔꯤ ꯌꯨꯝ ꯄꯥꯟꯅꯤꯉꯥꯢ ꯆꯍꯤ ꯇꯔꯥꯃꯨꯛ ꯂꯩꯔꯒ ꯌꯨꯝ
ꯆꯠꯔꯣꯏꯍꯦ ꯑꯩ ꯍꯥꯟꯅ ꯑꯃꯨꯛ ꯆꯠꯈꯤꯅꯤ ꯀꯣ ꯏꯅꯥꯎꯁꯤꯡꯅ
ꯑꯉꯥꯡꯈꯣꯢꯅ ꯆꯠꯂ ꯍꯟꯗꯛꯇꯤ ꯍꯧꯖꯤꯛꯀꯥꯟꯗꯤ ꯑꯉꯥꯡ ꯈꯣꯢꯅ ꯍꯥꯟꯅ ꯍꯥꯟꯅ ꯆꯠꯄꯅꯤ
ꯀꯩ ꯃꯊꯦꯜ ꯆꯥꯔꯒꯦ ꯉꯁꯤꯗꯤ
ꯎꯝ ꯑꯩꯈꯣꯏꯗꯤ ꯍꯋꯥꯢꯖꯥꯔꯒꯤ ꯍꯥꯎꯇꯦꯗ ꯅꯣꯢꯗꯤ
ꯑꯩ ꯉꯁꯤ ꯈꯥꯃꯦꯟ ꯑꯈꯥꯕꯗꯣ ꯑꯁꯥꯡꯕꯗꯣ ꯑꯗꯣ ꯀꯩ ꯍꯥꯏꯁꯤꯔꯥ ꯃꯔꯣꯛ ꯃꯦꯠꯂꯒ ꯆꯥꯔꯦ ꯑꯗꯣ ꯑꯃꯒ ꯈꯣꯡꯗ꯭ꯔꯨꯝ ꯆꯝꯐꯨꯠ ꯆꯥꯔꯦ ꯑꯗꯨꯒ ꯌꯦꯔꯨꯝ ꯉꯧꯕ
ꯌꯥꯃꯤꯍꯦ ꯃꯊꯦꯜꯗꯤ
ꯎꯝ
ꯅꯍꯥꯟ ꯏꯟꯖꯥꯡ ꯀꯩ ꯀꯩ ꯂꯩꯔꯛꯄ꯭ꯔꯣ
ꯑꯁ ꯑꯗꯣ ꯂꯧꯔꯛ ꯂꯧꯔꯛꯇꯦꯗ ꯉꯔꯥꯡꯗꯣ ꯑꯩꯈꯣꯏ ꯏꯃꯥꯥꯁꯤ ꯑꯃꯨꯛ ꯂꯥꯛꯑꯦ ꯑꯗꯨꯒ ꯍꯤꯟꯖꯥꯡ ꯄꯨꯔꯛꯑꯦ
ꯎꯝ ꯌꯨꯝꯗꯨ ꯅꯣꯏꯗꯤ ꯌꯨꯝꯗꯗꯤ ꯏꯟꯖꯥꯡ ꯌꯥꯝꯃꯤ
ꯎꯝ ꯑꯗꯨꯅ ꯄꯨꯔꯛꯑꯦ ꯄꯥꯛ ꯂꯩꯇꯦ ꯑꯈꯣꯏꯁꯨ ꯉꯁꯤ ꯀꯥꯏꯗ ꯆꯠꯀꯦ
ꯌꯨꯝꯗ ꯂꯩꯕꯒꯤ ꯑꯩꯗꯤ ꯆꯠꯊꯣꯛꯇꯦ ꯌꯨꯝꯗ ꯗꯨꯝ ꯂꯩꯌꯦ
ꯅꯣꯡꯃ ꯀꯣꯏꯔꯛꯑꯣ ꯌꯥꯝ ꯅꯛꯅ ꯂꯩꯔꯒ ꯀꯣꯏꯁꯨ ꯀꯣꯏꯔꯛꯇꯦ
ꯑꯩꯁꯨ ꯈꯜꯂꯤꯅꯦ ꯅꯣꯡꯃꯗꯤ ꯂꯥꯛꯁꯤꯔ ꯈꯟꯕ
ꯑꯝ ꯂꯥꯛꯑꯣ ꯁꯤꯡꯖꯨ ꯆꯥꯃꯤꯟꯅꯁꯦ
ꯎꯝ ꯌꯥꯢ ꯅꯣꯡꯃ ꯁꯪꯕꯒꯥꯟꯀꯣ
ꯑꯣ ꯏꯕꯥꯅꯤ ꯂꯩꯕꯗꯣ ꯅꯛꯑꯦꯀꯣ
ꯅꯛꯑꯦ ꯌꯥꯝ ꯅꯛꯑꯦꯗ ꯁꯔꯣꯛ ꯃꯇꯥꯏꯗꯅꯤꯀꯣ
ꯑꯣ ꯑꯣ ꯁꯔꯣꯛ ꯃꯇꯥꯏꯒꯤ ꯃꯊꯛꯇꯀꯣ ꯌꯥꯝ ꯅꯛꯈ꯭ꯔꯦ ꯅꯛꯈ꯭ꯔꯦ ꯂꯥꯛꯑꯣ
ꯎꯝ ꯈꯪꯒꯅꯤꯗ ꯂꯥꯛꯑꯗꯤ
ꯎꯝ ꯑꯩꯁꯦ ꯑꯁ ꯊꯕꯛ ꯆꯤꯡꯃꯟꯕꯒꯤ ꯂꯔꯤꯛꯐꯥꯎ ꯄꯥꯕ ꯁꯪꯗ꯭ꯔꯦ ꯑꯩꯁꯦ
ꯅꯪ ꯀꯔꯤꯖꯤ ꯊꯥꯕꯛ ꯇꯧꯋꯦꯅꯦ
ꯈꯪꯗꯦ ꯀꯔꯤ ꯀ꯭ꯔꯤ ꯊꯕꯛ ꯇꯧꯕ꯭ꯔꯥ ꯑꯝꯇ ꯁꯪꯗꯦ
ꯊꯕꯛ ꯌꯥꯝ ꯁꯨꯕ ꯃꯥꯜꯂꯦ
ꯑꯧ ꯁꯨꯋꯦ
ꯑꯗꫭ ꯅꯨꯡꯗꯥꯡꯗꯗꯤ ꯀꯅꯥ ꯆꯥꯛ ꯊꫭꯡꯕꯔ
ꯏꯆꯦꯅ ꯊꯣꯡꯉꯦ
ꯉꯥꯛꯇ
ꯏꯆꯦ ꯉꯥꯛꯇ ꯑꯣ ꯏꯆꯦ ꯂꯩꯕꯒꯤ ꯑꯁ ꯌꯥꯝ ꯅꯨꯡꯉꯥꯏꯌꯦꯦ ꯆꯥꯛ ꯌꯦꯟꯁꯥꯡꯗꯤ ꯑꯝꯇ ꯊꯣꯡꯗꯦ ꯑꯩ ꯍꯧꯒꯂꯛ ꯑꯗꯨꯒ ꯑꯃꯨꯛ ꯐꯣꯟ ꯌꯦꯡꯉꯅꯤ ꯐꯣꯟ ꯌꯦꯡꯕ ꯂꯣꯏꯔꯒ ꯆꯥꯛ ꯆꯥꯔꯅꯤ ꯃꯥꯅ ꯀꯣꯟ ꯐꯦꯡꯉꯅꯤ ꯑꯗꯨꯒ ꯑꯩ ꯑꯗꯨꯝ ꯂꯩꯌꯦꯗ ꯑꯝꯇ ꯁꯨꯗꯦ ꯊꯕꯛ
ꯅꯆꯦꯗꯣ ꯊꯕꯛ ꯌꯥꯝ ꯁꯨꯍꯟꯒꯅꯨ ꯋꯥꯒꯅꯤ ꯃꯥ
ꯑꯁ ꯀꯩꯁꯨ ꯀꯥꯏꯗꯦ ꯁꯤꯒꯨꯝꯕ ꯊꯕꯛꯇꯤ
ꯌꯥꯝ ꯂꯦꯡꯕꯗꯣ ꯋꯥꯕꯅꯤ
ꯑꯁꯤꯒꯨꯝꯕ ꯂꯦꯡꯗ꯭ꯔꯗꯤ ꯃꯥ ꯑꯁ ꯅꯣꯔꯃꯦꯜꯗ ꯄꯣꯛꯄ ꯉꯝꯂꯔꯣ ꯁꯤꯐꯥꯎ
ꯑꯥ ꯃꯤ ꯗꯥꯛꯇꯔꯅ ꯂꯦꯡꯉꫭ ꯍꯥꯏꯕ꯭ꯔꯣ
ꯈꯪꯗꯦꯗ ꯃꯥꯒꯤꯗꯣ ꯎꯝ ꯃꯈꯥꯗ ꯃꯊꯛꯇ ꯂꯩꯇꯦ ꯍꯥꯏ ꯃꯈꯥ ꯈꯛꯇ ꯂꯩꯌꯦ ꯍꯥꯏ ꯂꯦꯡꯕ ꯈꯣꯠꯄꯗꯤ ꯋꯥꯏ ꯍꯥꯏ
ꯎꯝ ꯎꯝ ꯑꯗꯨꯗꯤ ꯃꯥꯗꯤ ꯈꯔꯗꯤ ꯋꯥꯔꯅꯤ
ꯑꯧ ꯋꯥꯔꯅꯤ ꯍꯣꯏ
ꯎꯝ ꯃꯥꯗꯤ ꯀꯪꯕꯅꯤꯅ ꯄꯨꯛꯁꯨ ꯌꯥꯝ ꯆꯥꯎꯅ ꯎꯗꯦꯀꫭ
ꯍꯥ
ꯄꯨꯛꯇꯣ ꯃꯥ ꯑꯉꯥꯡ ꯄꯨꯕꯗꯣ ꯌꯥꯝ ꯆꯥꯎꯅ ꯎꯗꯦꯕ
ꯑꯧ ꯅꯨꯄꯤ ꯑꯣꯏꯕꯤꯒꯤ ꯑꯣꯏꯔꯝꯅꯤ
ꯅꯨꯄꯤꯔ ꯅꯨꯄꯥꯔ ꯄꫭꯛꯇꯔꯤꯉꯩꯗ ꯈꯪꯕ ꯉꯝꯕ꯭ꯔ ꯑꯗꯨ ꯁꯥꯟꯅꯕꯗꯣ
ꯈꯪꯗꯦ ꯃꯥ ꯅꯨꯄꯤꯒꯤ ꯀꯩꯅꯣ ꯇꯧꯔꯗꯤꯀꯣ
ꯎꯝ
ꯑꯥ ꯄꯤꯛꯑꯦ ꯍꯥꯏꯕꯅꯦ
ꯎꯝ
ꯅꯨꯄꯥ ꯃꯥꯗꯤ ꯅꯨꯄꯤ ꯌꯥꯝ ꯄꯥꯝꯕꯅꯦ
ꯎꯝ ꯅꯆꯦꯗꯨꯔꫭ
ꯑꯧ
ꯎꯝ ꯅꯨꯄꯥꯥꯗꯨꯗꯤ
ꯈꯪꯗꯦ ꯑꯗꯨꯗꯤ ꯑꯩ ꯍꯪꯕꯤꯗꯦ ꯃꯥꯗꯤ ꯅꯨꯄꯤ ꯄꯥꯝꯃꯦ ꯍꯥꯏ ꯅꯨꯄꯤꯒꯤ ꯄꯤꯛꯆꯔ ꯈꯛꯇꯅꯦ ꯃꯥꯅ ꯊꯝꯃꯤꯗꫭ
ꯎꯝ
ꯅꫭꯏ ꯄꯨꯡ‌‌ ꯀꯌꯥꯗ ꯍꯧꯒꯠꯄꯔꫭ
ꯇꯔꯦꯠ ꯇꯔꯨꯛ ꯇꯔꯦꯠ ꯎꯝ ꯇꯔꯨꯛ ꯇꯔꯦꯠ ꯅꯤꯄꯥꯜ ꯃꯥꯄꯜꯗ ꯍꯧꯒꯠꯄꯁꯨ ꯌꯥꯎꯋꯦ
ꯎꯝ ꯅꯤꯄꯥꯜ‌ ꯃꯄꯥꯟꯗꯤ ꯊꯦꯡꯈ꯭ꯔꯦ
ꯊꯦꯡꯅ ꯇꯨꯝꯕꯒꯤ ꯊꯦꯡꯅ ꯑꯃꯨꯛ ꯍꯧꯒꯠꯂꯦ
ꯊꯦꯡ ꯄꯨꯡ ꯀꯌꯥꯗ ꯇꯨꯝꯕ꯭
ꯍꯥꯥ
ꯄꯨꯡ ꯀꯌꯥꯗ ꯇꯨꯝꯕꯅꯣ
ꯑꯁ ꯇꯔꯥ ꯏꯂꯦꯚꯦꯟ ꯑꯗꯨꯒꯨꯝꯕꯗ ꯇꯨꯝꯃꯦ ꯇꯔꯥꯃꯥꯊꯣꯏꯒꯨꯝꯕꯗ
ꯑꯦꯂꯥ꯭ꯔꯝ ꯊꯦꯡꯉꯦꯅꯦ
ꯍꯧꯒꯠꯄ ꯉꯝ ꯗꯦ ꯏꯆꯦ ꯂꯩꯇ꯭ꯔꯗꯤ ꯑꯩ ꯐꯖ
ꯎꯝ ꯎꯝ ꯅꯪ ꯕꯣꯂꯥꯗ ꯀꯣ
ꯑꯧ
ꯌꯣ ꯃꯤ ꯀꯌꯥ ꯂꯩꯕ꯭ꯔꯥ
ꯑꯁ ꯃꯤ ꯑꯩꯈꯣꯏ ꯔꯣ ꯑꯩꯈꯣꯏꯒꯤ ꯄꯔꯦꯡꯗꯣ
ꯎꯝ
ꯑꯍꯨꯝꯅꯦꯕ ꯑꯃꯗꯨꯅ ꯑꯥ ꯃꯇꯥꯏꯒꯤꯗꯨꯅ ꯂꯩ ꯏ ꯂꯩꯔꯒ ꯃꯤ ꯂꯩꯇꯕꯗꯣ
ꯎꯝ
ꯑꯗꯨꯅ ꯃꯌꯥꯏꯗꯨꯅ ꯃꯤ ꯑꯃꯈꯛꯇꯅꯦ ꯑꯗꯨꯒ ꯃꯄꯥꯥꯟꯗꯁꯨ ꯃꯤ ꯑꯅꯤ ꯂꯩꯌꯦ ꯔꯨꯝ ꯑꯅꯤ ꯂꯩ ꯑꯁ ꯏꯆꯤꯛ ꯆꯤꯛꯏꯗꯥ ꯂꯩꯕꯗꯤ ꯌꯥꯝ ꯅꯨꯡꯉꯥꯏꯕꯀꯣ ꯁꯥꯃꯟꯕꯒꯤ
ꯅꯨꯄꯥ ꯅꯨꯄꯥꯒ ꯅꯨꯄꯤꯒ ꯑꯗꯨꯝ ꯄꯨꯟꯅ ꯂꯩꯕ꯭ꯔꯣ
ꯑꯥꯎ ꯄꯨꯜꯂꯦ ꯑꯗꯨꯕꯨ ꯑꯁ ꯃꯥꯗꯤ ꯊꯕꯛ ꯌꯥꯝ ꯆꯠꯇꯄꯅꯤꯅ ꯑꯌꯨꯛꯇ ꯄꯨꯡ ꯇꯔꯨꯛ ꯇꯔꯦꯠꯗ ꯍꯧꯒꯠꯂ ꯑꯃꯨꯛ ꯆꯠꯂ ꯍꯨꯖꯤꯛꯇꯥ ꯍꯜꯂꯛꯑꯦ ꯈꯣꯏꯗꯤ ꯋꯥ ꯐꯥꯎ ꯉꯥꯡꯅꯗꯦꯗꯥ ꯑꯗꯨꯏ ꯅꯨꯄꯥꯗꯣ
ꯎꯝ ꯅꯨꯄꯥꯗꯣ ꯃꯊꯟꯇ
ꯑꯥꯎ ꯃꯊꯟꯇꯅꯦ ꯌꯥꯝ ꯏꯀꯥꯏ ꯊꯤꯒꯜꯂꯦ ꯋꯥ ꯐꯥꯎ ꯉꯥꯡꯗꯦ ꯌꯨꯝꯕꯨ ꯐꯥꯎ ꯍꯥꯏꯑꯦ ꯑꯁ ꯉꯥꯡꯂꯁꯨ ꯈꯨꯝꯗꯦ ꯑꯗꯨꯒꯨꯝꯅ ꯍꯥꯏꯕꯅꯤ
ꯀꯔꯤ ꯊꯕꯛꯅꯣ
ꯗꯨꯀꯥꯟꯒꯨꯝꯕ ꯐꯝꯕ ꯃꯥꯜꯂꯦ ꯃꯥꯒꯤꯗꯣ
ꯑꯝ
ꯅꯪ ꯄꯨꯡ ꯀꯌꯥꯗ ꯇꯨꯝꯕ꯭ꯔꯣ
ꯑꯩ ꯑꯩꯁꯦ ꯄꯨꯡ ꯏꯂꯚꯦꯟ ꯇꯦꯟ ꯊꯥꯔꯇꯤ ꯏꯂꯚꯦꯟ
ꯅꯪꯗꯤ ꯊꯦꯡꯅ ꯇꯨꯝꯕꯁꯨ ꯌꯥꯏ ꯑꯗꯨꯝ ꯅꯣꯏꯕꯅꯤꯅ
ꯑ ꯀꯪꯕ ꯌꯥꯗ꯭ꯔꯦ ꯀꯪꯕ ꯌꯥꯗ꯭ꯔꯦ
ꯑꯩ ꯅꯍꯥꯟꯗꯣ ꯑꯁ ꯇꯨꯝꯃꯟ ꯇꯨꯝꯃꯟ ꯇꯨꯝꯃꯟꯕꯒꯤ ꯑꯩꯒꯤ ꯃꯤꯠꯐꯥꯎ ꯂꯣꯏ ꯄꯣꯝꯈ꯭ꯔꯕꯅꯦ ꯃꯤꯅ ꯅꯣꯏꯔꯦ ꯅꯣꯏꯔꯦ ꯍꯥꯏ
ꯇꯨꯝꯕꯒꯤ ꯍꯟꯗꯝ ꯍꯟꯗꯛ ꯃꯔꯛ ꯑꯃꯨꯛ ꯀꯩꯅꯣ ꯕꯣꯜ ꯌꯦꯡꯃꯟꯕꯒꯤ ꯋꯥꯔꯤ ꯁꯥꯃꯟꯕꯒꯤ ꯑꯃꯨꯛ ꯃꯤ ꯌꯥꯡ ꯀꯪꯉꯤ ꯍꯥꯏ
ꯎꯝ
ꯑꯗꯣ ꯀꯥꯡ ꯅꯣꯏꯕꯅ ꯐꯖꯕ꯭ꯔꯥ ꯀꯪꯕꯅ ꯐꯖꯕ꯭ꯔꯥ ꯍꯪꯉꯣ
ꯅꯣꯏꯕꯅ ꯐꯖꯩ ꯍꯥꯏꯌꯦ
ꯎꯝ
ꯑꯩ ꯅꯣꯏꯔꯗꯤ ꯃꯤꯊꯨꯞ ꯃꯤꯊꯨꯞ ꯌꯥꯎꯗ꯭ꯔꯦ
ꯍꯝ ꯀꯪꯕꯈꯣꯏꯅꯀꯣ ꯅꯣꯏꯈꯠꯂꯗꯤ ꯐꯖꯕꯅꯤ
ꯎꯝ ꯑꯁ ꯌꯥꯝ ꯅꯣꯏꯅꯤꯡꯉꯦ ꯅꯣꯏꯕ ꯍꯤꯗꯥꯛ ꯆꯥꯔꯁꯦꯔꯥ ꯈꯪꯗꯦ
ꯅꯣꯏꯕꯩꯒ ꯅꯍꯥꯟ ꯅꯍꯥꯟ
ꯑꯁ ꯑꯩꯗꯤ ꯆꯥꯅꯤꯡꯅꯦ ꯑꯗꯨꯀꯨꯝꯕꯗꯣ
ꯍꯤꯗꯥꯛ ꯆꯥꯅꯤꯡꯉꯥꯏꯐꯥꯎ ꯇꯜꯂꯦ ꯏꯃꯥꯅ ꯎꯝ ꯚꯤꯇꯥꯃꯤꯟ ꯑꯃ ꯂꯩꯕꯤꯌꯦ ꯑꯗꯣ ꯌꯨꯝꯗ ꯂꯩꯕꯅꯦ ꯑꯩ ꯑꯗꯨꯒꯨꯝꯕꯗꯣ ꯑꯁ ꯍꯤꯗꯥꯛ ꯆꯥꯅꯤꯡꯉꯥꯏ ꯇꯜꯂꯦ ꯑꯩ ꯌꯥꯝꯅ
ꯎꯝ ꯑꯗꯨꯗꯤ ꯆꯥꯛꯇꯣ ꯈꯔ ꯌꯥꯝ ꯌꯥꯝꯅ ꯆꯥꯎ ꯌꯦꯟꯖꯥꯡꯗꯣ ꯍꯥꯎꯍꯥꯎ
ꯑꯩ ꯊꯤ ꯀꯩꯅꯣ ꯐꯥꯏꯃꯟꯕꯒꯤ ꯑꯁ ꯀꯩꯅꯣ ꯆꯥꯔꯁꯨ ꯌꯥꯗꯦ ꯑꯩꯗꯤ ꯃꯤꯌꯥꯝ ꯆꯥꯔꯒ ꯑꯃꯨꯛ ꯆꯠꯂꯦ
ꯇꯥꯕ꯭ꯔꯣ
ꯅꯣꯡꯃꯗ ꯆꯠꯄꯗꯣ ꯀꯌꯥꯔꯛ ꯆꯠꯕꯔꯣ
ꯍꯟꯗꯛꯇꯤ ꯑꯃ ꯑꯅꯤ ꯈꯛꯇꯅꯦ ꯆꯠꯄ ꯑꯗꯨꯕꯨ ꯅꯨꯡꯇꯤꯒꯤ ꯆꯠꯃꯟꯕꯒꯤ ꯑꯁ ꯍꯛꯆꯥꯡꯗꯣ ꯌꯥꯗ꯭ꯔꯦꯕ ꯉꯝꯗꯦꯕ
ꯑꯩꯈꯣꯏ
ꯃꯥꯅꯦ ꯃꯥꯅꯦ
ꯅꯪ ꯌꯥꯝ ꯆꯠꯄꯗꯣ ꯌꯥꯝ ꯆꯥꯕꯅ
ꯑꯣ ꯑꯁ ꯈꯥꯔꯝꯅꯦ ꯑꯗꯨ ꯃꯇꯝꯗꯗꯤ ꯑꯩ
ꯎꯝ ꯎꯝ ꯎꯝ ꯑꯩ ꯅꯍꯥꯟ
ꯑꯥ
ꯏꯟꯖꯥꯡ ꯍꯋꯥꯏ ꯅꯪꯗꯣ ꯑꯈꯥꯕꯗꯣ ꯈꯃꯦꯟ ꯑꯈꯥꯕꯗꯣ
ꯑꯧ
ꯑꯗꯨꯒ ꯈꯥꯃꯦꯟ ꯑꯈꯥ ꯑꯃ ꯔꯥꯎꯟꯗꯣ
ꯎꯝ
ꯁꯥꯡꯕ ꯅꯠꯇꯕ ꯔꯥꯎꯟꯗꯣ ꯑꯗꯨꯒ ꯑꯗꯨꯒꯤ ꯀꯨꯕꯤꯒ ꯃꯥꯏꯔꯦꯟꯒ ꯊꯪꯖꯤꯡꯒ
ꯅꯣꯏ ꯊꯪꯖꯤꯡ ꯄꯥꯜꯂꯦ ꯍꯥꯏꯗꯥꯏꯅꯦ
ꯎꯝ ꯑꯈꯣꯏꯒꯤ ꯄꯥꯜꯂꯦ ꯑꯗꯨ ꯍꯧꯖꯤꯛꯇꯤ ꯄꯥꯟꯗ꯭ꯔꯤꯌꯦ
ꯑꯣ ꯅꯣꯏꯗꯤ ꯐꯩꯅꯦ ꯂꯩ ꯑꯝꯇ ꯂꯩꯗ꯭ꯔꯦꯅꯦ
ꯑꯈꯣꯏ ꯗꯤ ꯂꯩꯕ ꯉꯥꯛꯇ ꯏꯁꯤꯡꯁꯨ ꯂꯩꯔꯦ ꯃꯩꯁꯨ ꯂꯩꯔꯦ ꯌꯨꯝꯒꯤꯁꯨ ꯄꯤꯔꯦ ꯑꯁ ꯄꯩꯁꯥꯅ ꯄꯩꯁꯥꯅ ꯆꯠꯐꯝ ꯉꯥꯇꯅꯦ
ꯏꯅꯥꯞ ꯈꯨꯜꯂꯗꯤ ꯐꯔꯦ ꯇꯣꯂꯣꯞ ꯆꯥꯔꯁꯨ ꯐꯔꯦ ꯅꯣꯏꯗꯤ ꯇꯣꯂꯣꯞꯁꯨ ꯆꯥ ꯑꯈꯣꯏꯗꯣ ꯑꯁ ꯋꯥꯕꯅ ꯂꯣꯏꯔꯦ
ꯃꯣꯏꯁꯨ ꯆꯥꯕꯗ